ꯍꯜꯂꯣ ꯍꯜꯂꯣ
ꯇ
ꯇꯥꯏ ꯌꯥꯝ ꯇꯞꯄꯤꯗ ꯈꯔ ꯂꯩꯈꯠꯂꯨꯗꯅ
ꯃꯥꯏꯀ꯭ꯔꯣꯐꯣꯟꯗꯤ ꯂꯩꯈꯠꯄ ꯌꯥꯔꯝꯃꯣꯏꯌꯦ ꯏꯁꯄꯤꯀꯔ ꯂꯩꯈꯠꯇꯣꯏ ꯑꯣꯏꯔꯝꯅꯤ
ꯏꯁꯄꯤꯀꯔ ꯂꯩꯈꯠ ꯂꯣꯏꯔꯦ ꯑꯗꯨꯏ ꯅꯪ ꯃꯥꯏꯀ꯭ꯔꯣꯐꯣꯟꯗꯣ ꯑꯃꯨꯛ ꯈꯔ ꯂꯩꯈꯠꯂꯣ ꯁꯤ
ꯃꯥꯏꯛꯗ ꯂꯩꯈꯠꯐꯝ ꯌꯥꯎꯗꯦꯃꯤ ꯅꯪꯕꯣ
ꯌꯥꯎꯍꯟꯒꯗꯧꯅꯦ ꯀꯩꯅꯣꯅꯦ
ꯍꯣꯏ ꯍꯣꯏ ꯑꯩ ꯍꯧꯖꯤꯛ ꯑꯦꯞ ꯑꯃ ꯁꯦꯝꯃꯒꯦ ꯃꯥꯏꯀ꯭ꯔꯣꯐꯣꯟ ꯂꯩꯈꯠꯅꯕ
ꯁꯦꯝꯃꯨ ꯁꯦꯝꯃꯨ ꯉꯔꯥꯡꯒꯤꯗꯨ ꯀꯩꯒꯤꯅꯣꯕ ꯑꯗꯣ ꯑꯩꯅ ꯃꯥꯒꯤꯁꯤꯗ ꯀꯣꯜ ꯍꯥꯏꯕꯗꯨꯒꯤ ꯑꯩꯅ ꯇꯧꯗꯕꯩ ꯑꯣꯏꯗꯣꯏꯔꯕ
ꯀꯩꯅꯣꯇꯅ ꯍꯧꯖꯤꯛ ꯑꯞꯗꯦꯠ ꯂꯥꯛꯇꯕ꯭ꯔꯥ
ꯑꯦꯐ ꯀꯦ
ꯂꯥꯛꯏ
ꯑꯗꯨ ꯇꯧꯒ꯭ꯔꯕ
ꯇꯧꯈ꯭ꯔꯕ ꯇꯧꯒ꯭ꯔꯦ
ꯇꯧꯒ꯭ꯔꯦ ꯑꯗꯣ ꯉꯁꯤ ꯑꯝꯇꯪ ꯌꯦꯡꯉꯛꯎꯀꯣ ꯑꯗꯨꯗ ꯉꯁꯤꯗꯁꯨ ꯀꯩꯅꯣ ꯇꯧꯗꯗꯤ ꯅꯪ ꯏꯁꯀ꯭ꯔꯤꯟ ꯁꯣꯠꯇꯣ ꯊꯥꯔꯛꯑꯣꯕ
ꯊꯔꯛꯑꯣꯕ
ꯑꯗꯨꯒ ꯑꯩ ꯏꯃꯥꯟꯅꯕꯗ ꯍꯥꯏꯔꯒ
ꯃꯣꯏꯒꯤ ꯃꯦꯝꯗꯨꯗ ꯀꯩꯅꯣ ꯇꯧꯅꯕ ꯍꯪꯅꯕ
ꯅꯩꯔꯦꯍꯦ ꯊꯕꯛꯁꯦ ꯆꯤꯟꯕꯤꯅꯦꯕ ꯅꯠꯇ꯭ꯔꯥ ꯀꯣꯜ ꯁꯦꯟꯇꯔꯗ ꯊꯕꯛ ꯇꯧꯕꯗꯒꯤ ꯒꯦꯝꯒꯥꯏꯁꯦ ꯁꯥꯟꯅꯈꯤꯗꯕꯤꯅꯦꯕ
ꯎꯝ ꯎꯝ
ꯌꯦꯝꯗꯒꯤꯗꯤ ꯀꯣꯜ ꯁꯦꯜꯇꯔꯅꯦꯅ ꯁꯦꯜꯇꯔ ꯁꯦꯜ ꯁꯦꯜꯇꯔꯅ ꯅꯨꯡꯉꯥꯏꯔꯛꯄꯤꯅꯦꯕ ꯅꯠꯇ꯭ꯔꯥ
ꯅꯨꯡꯉꯥꯏꯔꯝꯃꯤ ꯀꯩꯅꯣ ꯑꯗꯒꯤ ꯀꯩꯁꯨ ꯇꯧꯗꯦ ꯈꯔ ꯈꯔꯁꯨ ꯅꯣꯝꯃꯒ ꯄꯩꯁꯥ ꯇꯥꯜꯂꯤꯃꯦ
ꯑꯥ ꯃꯤꯗ ꯀꯅꯥꯏ ꯑꯩ ꯑꯗꯨꯝ ꯄꯪꯇꯧ ꯇꯧꯁꯟ ꯂꯣꯏ ꯌꯥꯅꯕ꯭ꯔꯥꯕ
ꯌꯥꯏꯌꯦ ꯍꯧꯖꯤꯛꯀꯤ ꯒ꯭ꯔꯨꯞꯇꯨꯗꯅꯦ ꯌꯥꯎꯕ ꯃꯤꯒꯩꯗꯨꯗ ꯀꯩꯅꯣ ꯇꯧꯔꯒ
ꯎꯝ
ꯑꯣ ꯍꯟꯗꯛꯇꯤ ꯃꯤꯖꯨ ꯌꯥꯝꯃꯕꯅꯦꯕ ꯍꯥꯟꯅꯗꯤ ꯃꯤ ꯌꯥꯝꯃꯝꯗꯕꯅꯦꯕ ꯔꯣꯇꯦꯁꯟ ꯆꯠꯄ ꯋꯥꯕꯗꯣ
ꯎꯝ ꯍꯥꯏꯗꯤ ꯑꯥ ꯁꯤꯒꯤꯖꯦ ꯋꯥꯔꯤ ꯁꯥꯟꯅꯕꯩꯖꯦ ꯍꯞꯇꯥ ꯑꯝꯗ ꯇꯔꯦꯠ ꯂꯥꯛꯄꯤꯔꯛꯑꯦꯅ ꯈꯜꯂꯖꯤꯅꯦꯀꯣ
ꯎꯝ
ꯑꯥ ꯑꯗꯨꯗ ꯑꯥ ꯑꯗꯨꯗꯤ ꯀꯩꯗꯧꯔꯦ ꯍꯥꯏꯔ ꯀꯥꯟꯗ ꯍꯞꯇꯥ ꯑꯝꯒꯤ ꯃꯤ ꯇꯔꯦꯠꯁꯦ ꯑꯃꯃꯝ ꯑꯃꯃꯝ ꯇꯧꯔꯅꯤꯗꯅ
ꯎꯝ
ꯃꯊꯪ ꯅꯦꯛꯁ ꯋꯤꯛꯇꯒꯤꯗꯤ ꯑꯃꯨꯛ ꯑꯗꯨꯃꯥꯏꯅ ꯇꯔꯦꯠ ꯂꯥꯛꯑꯦꯅ ꯈꯟꯕꯗ ꯑꯍꯥꯟꯕ ꯇꯧꯈꯤꯕꯗꯣ ꯑꯃꯨꯛ ꯍꯟꯖꯤꯜꯂꯒ ꯇꯧ ꯌꯥꯗ꯭ꯔꯣ?
ꯑꯗꯨꯒꯤꯗꯤ ꯌꯥꯏꯌꯦ ꯃꯉꯥ ꯃꯉꯥꯅꯦꯕ ꯄꯤꯗꯣꯏꯁꯦ
ꯎꯝ ꯃꯥꯏ ꯃꯤ ꯃꯉꯥꯔꯕ ꯇꯧꯗꯣꯏꯁꯦ ꯃꯥꯅꯤꯁꯤꯗ ꯐꯥꯏꯚ ꯇꯥꯛꯁꯅꯤ ꯑꯗꯨꯃꯥꯏꯅ ꯍꯥꯏꯌꯦꯕ
ꯅꯠ ꯌꯥꯝꯗ꯭ꯔꯕꯗꯅꯦ ꯃꯤ ꯃꯉꯥꯗ ꯁꯥꯟꯅꯧ ꯍꯥꯏꯕ ꯀꯣꯜ ꯀꯨꯟꯊ꯭ꯔꯥꯗꯨꯗ
ꯀꯣꯜ ꯀꯨꯟꯊ꯭ꯔꯥ ꯑꯕ
ꯎꯝ
ꯀꯩꯅꯣ ꯀꯣꯜ ꯀꯨꯟꯊ꯭ꯔꯥꯗꯤ ꯀꯩꯅꯣ?
ꯍꯥꯏꯗꯤ ꯁꯝꯅ ꯍꯥꯏꯔꯀꯥꯟꯗ ꯅꯉꯣꯟꯗ ꯇꯥꯛꯁꯦ ꯍꯥꯏꯗꯤ ꯀꯨꯟꯊ꯭ꯔꯥ ꯌꯧꯗꯣꯔꯦꯅ ꯈꯜꯂꯁꯤꯗꯅ
ꯎꯝ
ꯀꯨꯟꯊ꯭ꯔꯥ ꯌꯧꯗ꯭ꯔꯤꯀꯥꯟꯁꯤꯗꯅꯦ ꯃꯤ ꯃꯉꯥꯗꯤ ꯁꯨꯍꯜꯂꯣ ꯍꯥꯏꯕ ꯅꯪꯅ ꯁꯥꯔꯤꯕ ꯃꯤꯗꯣ
ꯑꯣ ꯇꯥꯛꯁ ꯀꯨꯟꯊ꯭ꯔꯥꯗ ꯃꯤ ꯃꯉꯥꯗꯤ ꯁꯨꯑꯣꯕ
ꯎꯝ ꯎꯝ ꯑꯗ ꯍꯥꯏꯖꯋꯥꯅꯦ ꯃꯤ ꯑꯃꯗꯅꯦ ꯃꯉꯥꯔꯛꯇꯩ ꯍꯦꯟꯅ ꯍꯟꯖꯤꯟꯕ ꯌꯥꯗꯦꯅ ꯍꯥꯏꯕꯅꯦꯕ꯫
ꯎꯝ ꯑꯗꯣ ꯇꯥꯛꯁꯀꯤ ꯃꯇꯨꯡ ꯏꯟꯕ꯭ꯔ ꯍꯥꯏꯗꯤ ꯃꯥꯏꯁꯤꯒꯤ ꯅꯣꯏꯒꯤ ꯀꯩꯅꯣ ꯁꯥꯕ ꯈꯣꯠꯄꯅ ꯍꯥꯏꯗꯣ?
ꯇꯥꯛꯁꯀꯤ ꯃꯇꯨꯡ ꯏꯟꯗꯦ ꯑ ꯇꯥꯛꯁ ꯇꯥꯛꯁꯄꯨꯗꯤ ꯂꯩꯌꯦꯕ ꯃꯈꯜ ꯑꯅꯤꯅꯦꯕ ꯋꯥꯔꯤ ꯁꯥꯕ ꯃ ꯑꯗꯨꯒ ꯇꯥꯕ ꯃ
ꯎꯝ
ꯑꯗꯨ ꯋꯥꯔꯤ ꯁꯥꯕꯒꯤꯅ ꯋꯥꯔꯤ ꯁꯥꯕꯗꯣ ꯈꯇ ꯑꯗꯨꯝ ꯄꯩꯁꯥꯗꯤ ꯆꯞ ꯃꯥꯟꯅꯩ꯫ ꯃꯤꯅꯠꯇ ꯁꯥꯕ
ꯎꯝ ꯑꯣ ꯇꯥꯕꯩ ꯍꯥꯏꯖꯤꯅ ꯑꯩꯒ ꯃꯤ ꯃꯤꯅ ꯑꯩꯉꯣꯟꯗ ꯇꯧꯍꯜꯂꯦ ꯑꯗꯨꯒ ꯃꯥꯅ ꯍꯥꯏꯕꯗꯣ ꯑꯩꯅ ꯁꯨꯝ ꯇꯥꯗꯣꯏꯕ
ꯎꯝ ꯅꯠꯇꯦ ꯔꯦꯀꯣꯔꯗꯤꯡꯒꯩꯖꯦ ꯑꯖꯤꯗꯤ ꯀꯩꯅꯣ ꯇꯧꯗꯦꯕ ꯃꯣꯏꯅ ꯑꯃꯨꯛꯇ ꯎꯝ
ꯔꯦꯀꯣꯔꯗꯤꯡꯗ ꯑꯩꯅ ꯆꯨꯝꯅ ꯁꯨꯝ ꯇꯥꯕꯩ ꯋꯥꯔꯤ ꯈꯇꯔꯣ
ꯎꯝ ꯇꯥꯔꯅꯤꯗꯅ ꯑꯗꯨꯒ ꯑꯦ ꯑꯥ ꯁꯤꯒꯤ ꯋꯥꯔꯤ ꯁꯥꯔꯤꯖꯦ ꯑꯈꯣꯏꯅ ꯁꯤꯟꯅꯕ ꯌꯥꯅꯤ ꯌꯥꯔꯣꯏꯅ ꯀꯩꯅꯣ ꯇꯧꯗꯣꯏꯕ
ꯀꯃꯦꯟ ꯑꯃꯨꯛ ꯄꯤꯗꯣꯏꯕ ꯍꯥꯏꯗꯣꯏꯕ
ꯎꯝ
ꯑꯣ ꯑꯩꯗꯤ ꯆꯨꯝꯅ ꯁꯨꯝ ꯑꯗꯨ ꯑꯣ ꯑꯣ ꯑꯃꯨꯛ ꯑꯣ ꯑꯈꯣꯏꯅ ꯇꯥꯏꯞ ꯑꯃꯨꯛ ꯇꯧꯗꯣꯏꯅꯦ ꯃꯥꯏꯒꯤ ꯋꯥꯔꯤꯗꯣ ꯇꯥꯔꯀꯥꯟꯗ
ꯎꯝ
ꯑꯣ ꯃꯅꯤꯄꯨꯔꯤꯗꯤ ꯏꯕ꯭ꯔ ꯏꯪꯂꯤꯁꯇ ꯏꯕ꯭ꯔꯣ
ꯃꯅꯤꯄꯨꯔꯤꯗ ꯉꯥꯇꯅꯤ
ꯍꯥꯏꯗꯤ ꯁꯀ꯭ꯔꯤꯞꯇꯣ
ꯑꯗꯨꯅꯦ ꯍꯥꯏꯖꯦ ꯃꯅꯤꯄꯨꯔꯤꯗ ꯉꯥꯇꯅꯦꯕ ꯃꯩꯇꯩ ꯃꯌꯦꯛꯇ
ꯑꯣꯀꯦ ꯑꯣꯀꯦ
ꯑꯗꯨꯏꯅꯦ ꯃꯣꯏꯅ ꯀꯤ ꯄ꯭ꯔꯣꯐꯥꯏꯜ ꯁꯦꯝꯕꯀꯥꯟꯗ ꯃꯅꯤꯄꯨꯔꯤꯗꯣ ꯏꯕ ꯉꯥꯡꯕ ꯈꯣꯠꯄ ꯂꯣꯏꯅ ꯍꯩꯕ꯭ꯔꯅ ꯍꯪꯉꯤꯗꯣ
ꯑꯥ
ꯉꯥꯡꯕ ꯍꯩꯇꯦꯅ ꯍꯥꯏꯔꯝꯗꯧ ꯄꯣꯠꯅꯤ
ꯀꯩꯒꯤ
ꯑꯗꯨ ꯑꯣꯏꯗꯤ ꯔꯦꯀꯣꯔꯗꯤꯡ ꯆꯦꯛ ꯇꯧꯕꯩꯗ ꯇꯥꯔꯑꯦꯗꯅꯥ
ꯍꯣꯏꯅꯦ ꯅꯪ ꯉꯔꯥꯡ ꯍꯥꯏꯔꯛꯎ ꯌꯥꯗ꯭ꯔ ꯑꯗꯣ
ꯍꯧꯖꯤꯛ ꯈꯇ ꯈꯜꯂꯛꯏꯝꯃꯤꯅꯦ ꯅꯪꯗꯣ ꯅꯪꯉꯣꯟꯗꯗꯣ ꯍꯥꯏꯔ ꯀꯥꯟꯗ
ꯎꯝ
ꯎꯝ ꯆꯥꯛ ꯏꯁꯤꯡ ꯎꯅꯔꯕꯣ
ꯆꯥꯛ ꯊꯣꯡꯒꯤꯕꯅꯤ ꯆꯦ ꯁꯟꯖꯨꯅ
ꯆꯦꯖꯨ ꯂꯥꯛꯄ꯭ꯔꯣ
ꯑꯥ
ꯎꯝ ꯀꯦꯝ ꯀꯩ ꯃꯊꯦꯜ
ꯈꯪꯗꯦꯗ ꯑꯩ ꯉꯁꯥꯏ ꯇꯨꯏꯁꯟ ꯍꯜꯂꯛꯄꯗ ꯊꯣꯡꯉꯣꯅ ꯍꯥꯏꯐꯦꯠꯇꯤ ꯍꯥꯏꯔꯝꯕꯅꯦ ꯑꯩ ꯋꯥꯔꯦꯅ ꯃꯈꯥ ꯂꯩꯍꯧꯕꯅꯤ ꯍꯥꯏꯖꯤꯅꯗꯤ ꯑꯗꯣ ꯃꯤ ꯑꯇꯩ ꯑꯥ ꯅꯣꯏꯗꯣ ꯃꯤ ꯀꯩꯅꯣ ꯇꯧꯕꯩꯗꯤ ꯌꯧꯕ꯭ꯔ ꯀꯩꯅꯣ ꯇꯧꯕ꯭ꯔ ꯍꯥꯏꯗꯤ ꯑꯥ ꯃꯤ ꯊꯤꯕꯒꯤ ꯍꯥꯏꯗꯣꯏꯔ ꯑꯗꯨꯒꯨꯝꯕꯒꯤꯖꯨ ꯂꯩꯕ꯭ꯔ
ꯎꯝ ꯑꯗꯨꯗꯤ ꯂꯩꯇꯦ
ꯂꯩꯇꯦ ꯑꯣ ꯑꯗꯨꯗꯤ ꯆꯨꯝꯅ ꯁꯨꯝ ꯃꯤ ꯊꯤꯔꯦꯅ ꯈꯜꯂꯖꯤꯅꯦ ꯑꯗꯣ ꯑꯈꯣꯏꯅ ꯃꯣꯏꯗ ꯁꯨꯝ ꯀꯥꯟꯅꯕ ꯄꯤꯕꯩ ꯇꯥꯏꯞ ꯇꯥꯔꯦ ꯑꯗꯨꯗꯤ
ꯎꯝ ꯍꯥꯏꯗꯤ ꯑꯗꯨꯃꯥꯏ ꯃꯤ ꯈꯣꯝ ꯃꯤ ꯈꯣꯝꯃꯀꯥꯟꯗꯅꯦ
ꯉꯣ
ꯄꯩꯁꯥ ꯐꯪ ꯐꯪꯕ ꯈꯣꯠꯄ ꯂꯩꯇꯦꯕ
ꯑꯣꯀꯦ ꯑꯣꯀꯦ
ꯀꯥꯏ ꯀꯥꯏꯗꯩ ꯃꯤꯅꯣꯁꯤ ꯌꯥꯎꯅꯩꯗꯣ ꯑꯌꯥꯝꯕ ꯈꯪꯅꯗꯦ ꯑꯗꯨꯝ ꯑꯌꯥꯝꯕ
ꯎꯝ ꯑꯗꯣ ꯀꯩꯅꯣ ꯇꯧꯀꯥꯟ ꯃꯣꯏꯒꯤ ꯁꯥꯀꯥꯟ ꯄ꯭ꯔꯁꯅꯦꯜ ꯏꯟꯐꯣꯔꯃꯦꯁꯟ ꯍꯥꯏꯕ ꯌꯥꯇꯦ
ꯂꯥꯏꯕ ꯌꯥꯗꯦ ꯍꯣꯏꯅꯦ ꯑꯗꯣ ꯀꯃꯥꯏꯅꯅꯣꯕ ꯑꯝꯇꯖꯨ ꯁꯛ ꯈꯪꯅꯗꯕ ꯃꯤꯗꯨꯒ ꯀꯃꯥꯏꯅ ꯋꯥꯔꯤ ꯁꯥꯟꯗꯣꯏꯖꯦ
ꯃꯦꯁꯦꯁ ꯊꯥꯔ ꯁꯥꯗꯧꯅꯦ ꯀꯩꯅꯣ ꯉꯁꯥꯏꯅ ꯑꯦꯋꯥꯔꯤꯁꯇꯧꯖꯦ ꯍꯥꯏꯔꯅꯤ ꯑꯗꯨꯒ ꯋꯥꯔꯤꯗꯣ ꯇꯣꯄꯤꯛ ꯑꯃ ꯈꯜꯂꯅꯤ ꯑꯗꯨꯒ ꯁꯥꯔꯅꯤ
ꯑꯗꯨꯕꯨꯗꯤ ꯈꯜꯂꯅꯤ ꯑꯗꯨꯃꯥꯏꯟ ꯇꯧꯔꯒ ꯋꯥꯔꯤ ꯁꯥꯔꯅꯤ ꯑꯗꯨ ꯑꯃꯨꯛꯇꯕꯨ ꯋꯥꯔꯤ ꯁꯥꯟꯗ ꯃꯤꯗ ꯀꯃꯥꯏꯟ ꯀꯔꯤ ꯍꯥꯏꯗꯣꯏꯅꯦ ꯁꯤꯅꯤ ꯈꯜꯂꯤꯖꯦ
ꯑꯣ ꯑꯗꯨꯏꯗꯤ ꯋꯥꯔꯤꯗꯣ ꯁꯥꯔ ꯊꯣꯛꯀꯗꯝꯅꯦ ꯍꯥꯏꯗꯤ ꯑꯍꯥꯟꯕ ꯈꯪꯅꯕꯩ ꯇꯥꯏꯞꯇ ꯇꯧꯔꯨꯔ ꯁꯥꯔꯖꯨ ꯌꯥꯔꯦ ꯑꯗꯨꯒ ꯀꯃꯥꯏ ꯀꯃꯥꯏ ꯇꯧꯕꯅꯣ ꯈꯣꯠꯄꯅꯣꯅ
ꯎꯝ ꯅꯪꯗꯤ ꯖꯥꯛ ꯖꯥꯔꯕꯣ
ꯆꯥꯗ꯭ꯔꯤꯗ ꯆꯥꯗꯧ ꯋꯥꯠꯂꯤ
ꯎꯝ ꯍꯣꯔꯦꯟ ꯀꯣꯟꯅ
ꯑꯥ
ꯆꯥꯛꯇꯤ ꯂꯣꯏꯔꯕ
ꯆꯥꯛꯂꯣ ꯊꯣꯡꯗ꯭ꯔꯤꯗ ꯆꯥꯛ ꯉꯁꯥꯏ ꯍꯥ
ꯍꯥ ꯀꯃꯥꯏ ꯂꯩꯔꯤꯒꯦꯃꯤ ꯅꯪꯕꯨ ꯊꯕꯛ ꯏꯪꯒꯥꯡ ꯆꯠꯂꯤꯕꯣ
ꯊꯕꯛ ꯏꯪꯒꯥꯡ ꯆꯠꯂꯤ ꯑꯗꯣ ꯍꯨꯖꯤꯛꯇꯤ ꯑꯃꯨꯛ ꯀꯥ ꯀꯩꯀꯥ ꯂꯣꯏꯁꯟ ꯈꯣꯠꯆꯤꯟ ꯇꯧꯕꯒꯤ ꯈꯔ ꯊꯕꯛ ꯈꯔ ꯆꯤꯜꯂꯤ
ꯁꯦꯁ ꯃꯤ ꯑꯇꯩ ꯌꯥꯎꯕ꯭ꯔꯣ
ꯃꯤ ꯑꯇꯩ ꯌꯥꯎꯗꯦꯗ ꯗꯥꯏꯉꯣꯅꯦ ꯇꯥꯉꯣꯅꯦ ꯑꯦ ꯑꯗꯨꯒ
ꯑꯝ
ꯑꯈꯣꯏ ꯏꯌꯥꯝꯕꯁꯤꯡꯗ
ꯑꯣꯀꯦ ꯀꯔꯤ ꯀꯃꯥꯏꯅ ꯍꯥꯏꯗꯤ ꯑꯅꯧꯕ ꯁꯦꯝꯃꯤꯔꯥ ꯅꯠꯇ꯭ꯔ ꯍꯥꯟꯅꯩꯗꯨꯗ ꯁꯦꯝꯖꯜꯂꯤꯔꯥ
ꯍꯥꯟꯅꯩ ꯀꯥꯗꯣ ꯑꯩꯅ ꯂꯩ ꯀꯥꯗꯣ ꯑꯗꯨꯗꯨꯅ ꯑꯩꯈꯣꯏ ꯗꯥꯍꯟꯒꯤ ꯑꯣꯏꯒ꯭ꯔꯅꯤ ꯑꯗꯨꯒ ꯀꯩꯅꯣꯅ ꯑꯝ ꯑꯈꯣꯏ ꯗꯥꯍꯟꯒꯤ ꯀꯥꯗꯨꯅ ꯑꯥ ꯑꯩꯅ
ꯑꯣ ꯁꯦꯁ ꯀꯥꯗꯤ ꯆꯥꯎꯍꯧꯔꯦꯅꯦ ꯗꯨꯗꯤ ꯅꯪꯒꯤꯖꯦ
ꯑꯥꯎ
ꯃꯥꯒꯤ ꯑꯃ ꯃꯥ ꯀꯨꯏꯟ ꯑꯆꯧꯕꯗ ꯂꯩꯔꯛꯑꯝꯅꯤꯅ ꯑꯄꯤꯛꯄꯗ ꯑꯃꯨꯛ ꯑꯣꯟꯊꯣꯛ ꯇꯥꯔꯦ
ꯑ ꯃꯤꯖꯨ ꯄꯪꯆꯥꯎ ꯆꯥꯎꯕ ꯅꯠꯇꯝꯅꯤꯅ
ꯍꯣꯏꯒ ꯃꯤ ꯄꯤꯛꯄꯅꯤꯅ ꯀꯌꯥꯝ ꯆꯥꯎꯗꯣꯏꯅꯣ ꯃꯣꯏ ꯊꯥꯏꯕꯦꯝꯃꯁꯨ ꯀꯩꯁꯨ ꯌꯥꯝ ꯆꯥꯎꯗꯕꯅꯤꯅ
ꯑꯗꯨꯃꯥꯏꯅ ꯍꯥꯏꯌꯨꯔꯦ ꯑꯩꯅ ꯅꯪꯅ ꯁꯨꯃꯥꯏꯅ ꯍꯥꯏꯔꯛꯑꯦꯅ
ꯍꯥꯏꯔꯌꯨꯔꯕ ꯅꯪꯅ ꯍꯥꯏꯔꯛꯑꯦꯅ ꯑꯩꯅ ꯍꯥꯏꯌꯨꯔꯕ
ꯀꯩꯅꯣ ꯅꯪ ꯍꯥꯏꯔꯦꯛꯅ ꯅꯪ ꯍꯥꯏꯕꯗꯤ
ꯃꯤ ꯄꯪꯆꯥꯎ ꯆꯥꯎꯗꯕꯅꯤꯅ ꯀꯥ ꯑꯄꯤꯛꯄꯗ ꯑꯗꯨꯝ ꯂꯩꯕ ꯌꯥꯏꯌꯦꯅ ꯑꯗꯨꯝ ꯃꯥꯅ ꯍꯥꯏꯌꯦꯅ ꯃꯉꯣꯟꯗ ꯍꯥꯏꯌꯨꯔꯕ
ꯍꯥꯏꯅꯣ ꯍꯥꯏꯅꯣ
ꯑꯗꯨꯗ ꯃꯥ ꯁꯥꯎꯔꯛ ꯎꯝ ꯎꯝ ꯎꯝꯒ ꯍꯥꯏꯔꯒ ꯃꯥ ꯁꯥꯎꯔꯒ ꯃꯥ ꯁꯥꯎꯒꯗꯤ ꯕꯦꯔꯥ ꯀꯥꯅꯤꯍꯦ
ꯑꯣ ꯈꯔꯒ ꯁꯥꯎꯒꯟꯕꯅꯦ
ꯍꯣꯏ ꯑꯗꯨꯅꯦ ꯃꯤꯒꯤꯗꯨꯗꯤ ꯁꯥꯎꯒꯟꯗꯦꯌꯦ ꯃꯥꯥꯅ ꯑꯗꯨꯛ ꯌꯥꯝ ꯁꯥꯎꯒꯜꯂꯤꯗꯣ ꯀꯩꯒꯤꯅꯣ ꯑꯣꯟꯅꯔꯦ
ꯎꯝ
ꯑꯗꯨꯒꯤ ꯔꯪꯒꯤꯔꯁꯨ ꯍꯥꯏꯗꯤ ꯄꯨꯇꯤ ꯀꯛꯑꯒ ꯇꯧꯒꯤꯗ ꯉꯥꯏꯔꯤꯕꯅꯤꯅ ꯔꯪ ꯀꯌꯥꯁꯨ ꯏꯍꯟ ꯍꯜꯂꯤ
ꯅꯪꯒꯤ ꯑꯗꯨꯗꯤ ꯃꯣꯏ ꯃꯥꯅ ꯍꯣꯡꯖꯟꯅꯕ ꯅꯪ ꯀꯥ ꯑꯗꯨ ꯍꯥꯟꯅꯩꯗꯨꯗ ꯁꯦꯝꯖꯤꯟꯕ ꯇꯥꯔꯦ ꯑꯗꯨꯗꯤ
ꯎꯝ ꯍꯥꯟꯅꯩꯗꯨꯗ ꯁꯦꯝꯖꯤꯜꯂꯅꯤ
ꯑꯣ ꯑꯗꯣ ꯅꯪ ꯃꯣꯏ ꯍꯥꯟꯅ ꯂꯩꯔꯝꯕꯩꯗꯨꯗꯤ ꯑꯃꯨꯛ ꯁꯦꯝꯒꯤꯗ꯭ꯔꯣ
ꯁꯦꯝꯃꯔꯣꯏꯗ ꯁꯦꯝꯅꯤꯡꯉꯥꯏ ꯂꯩꯇꯦꯗ ꯑꯗꯣ ꯈꯔ ꯔꯪ
ꯎꯝ ꯑꯗꯨꯗꯣ ꯍꯌꯦꯡ ꯑꯃꯨꯛ ꯅꯛꯁꯜꯂꯛꯑꯀꯥꯟꯗ ꯑꯗꯨꯝ ꯇꯧ ꯌꯥꯅꯤꯗꯀꯣ
ꯎꯝ ꯑꯗꯨ ꯅꯛꯁꯤꯜꯂꯒ ꯇꯧꯕ ꯍꯥꯏꯁꯦ ꯂꯩꯔꯤꯉꯩꯗ ꯁꯨꯝ ꯇꯧꯊꯣꯛꯑꯗꯕꯅꯤ ꯑꯗꯣ ꯃꯣꯏ ꯍꯣꯡꯗꯣꯛꯈ꯭ꯔꯀꯥꯟꯗꯣ ꯑꯗꯨꯀꯥꯟꯗ ꯅꯣꯏꯗ ꯍꯥꯏꯔꯛꯀꯦ
ꯍꯥꯏꯔꯛꯑꯣ ꯑꯗꯨꯒꯤꯕꯨꯗꯤ ꯑꯗꯨꯗ ꯑꯩꯅ ꯍꯥꯏꯅ ꯅꯪꯗꯣ ꯑꯥꯁ ꯑꯗꯨꯃꯥꯏꯅ ꯇꯧ ꯇꯩꯁꯜꯂ ꯊꯝ ꯑꯅꯧꯕ ꯀꯩꯀꯥꯗꯣ ꯇꯩꯁꯜꯂ ꯈꯣꯠꯂꯒ ꯊꯝꯕꯗꯣ ꯀꯨꯏꯅ ꯊꯝꯃꯗꯤ ꯑꯗꯨꯝ ꯃꯁꯛꯇꯣ ꯍꯟꯊꯔꯛꯑꯣꯏꯗ꯭ꯔꯥ ꯍꯣꯏ ꯑꯗꯨꯅꯦ ꯍꯥꯏꯖꯦ ꯊꯥ ꯑꯃꯨꯛ ꯈꯤꯇꯪ ꯉꯥꯏꯔꯀꯥꯟꯗ ꯇꯧꯕꯅ ꯐꯠꯇ꯭ꯔꯥ ꯑꯇꯣꯞ ꯑꯇꯣꯞꯄ ꯑꯇꯩ ꯀꯩꯀꯥ ꯇꯧꯍꯧꯔꯒ ꯅꯪꯒꯤꯗꯨꯗꯤ ꯀꯩꯁꯨ ꯌꯥꯝꯗ꯭ꯔꯕꯅꯤꯅ
ꯎꯝ ꯑꯗꯨꯅꯕꯨꯗꯤ ꯐꯔꯦ
ꯍꯥꯏ ꯊꯥ ꯑꯃꯗ ꯀꯩꯁꯨ ꯀꯨꯏꯅ ꯑꯅꯧꯕ ꯅꯪ ꯔꯪ ꯈꯇꯪ ꯇꯩꯕꯩ ꯑꯣꯏꯔꯗꯤ ꯀꯩꯁꯨ ꯍꯞꯇꯥ ꯑꯃ ꯐꯥꯔꯣꯏꯗꯅ
ꯎꯝ
ꯈꯪꯗꯦ ꯈꯜꯂꯨ ꯅꯪꯅ ꯍꯌꯦꯡ ꯐꯒꯗꯧꯕ ꯑꯃ
ꯇꯧꯕꯕꯨꯗꯤ ꯑꯩꯅ ꯑꯃꯨꯛ ꯄꯩꯁꯥꯗ ꯈꯨꯨꯠꯇ ꯂꯩꯕ ꯍꯥꯏꯁꯤꯒ ꯈꯦꯠꯅꯩꯗꯅ
ꯑꯩ ꯍꯌꯦꯡ ꯀꯩꯅꯣ ꯇꯧꯔꯀꯥꯟꯗ ꯂꯥꯒꯥꯗ ꯊꯥꯔꯁꯨ ꯊꯥꯗꯣꯛꯈꯤꯒꯦꯅꯦ ꯑꯩꯉꯣꯟꯗ ꯄꯥꯏꯁꯤꯜꯍꯜꯂꯨꯅꯦ ꯍꯤ ꯍꯤ ꯅꯠꯇꯦꯍꯦ ꯅꯪ ꯍꯌꯦꯡ ꯑꯩꯅ ꯁꯨꯝ ꯄꯥꯏꯕꯤꯕꯒꯤ ꯑꯩꯁꯨ ꯁꯣꯏꯗꯅ ꯊꯥꯗꯣꯛ ꯈꯣꯗꯤ ꯑꯗꯨꯗꯤ ꯅꯪ ꯅꯁꯥꯏ ꯔꯤꯛꯁ ꯑꯣꯏꯖꯔꯦꯗ
ꯂꯒꯥꯎ ꯊꯥꯅꯕ ꯁꯦꯟ ꯈꯤꯇ ꯇꯨꯡꯁꯤꯟꯒꯦ ꯇꯧꯅꯤ ꯉꯝꯗ꯭ꯔꯦ ꯃꯥꯅꯦ ꯂꯒꯥꯎ ꯑꯗꯨ ꯄꯩꯁꯥ ꯂꯩꯇ꯭ꯔꯦ ꯍꯟꯗꯛꯇꯤ ꯊꯥꯅꯕ ꯑꯗꯨꯅ ꯈꯔ
ꯎꯝ ꯌꯥ ꯕꯟꯗꯜ ꯕꯟꯗꯜꯗ ꯈꯔ ꯊꯥꯔꯒꯦꯅ ꯈꯟꯈ꯭ꯔꯦꯅꯦ
ꯈꯜꯂꯤꯅꯤꯅꯦ ꯃꯃꯥꯡꯒꯤ ꯏꯕꯨꯡꯉꯣ ꯎꯡ ꯃꯨꯟꯗꯥ ꯃꯥꯜꯂꯤꯗ ꯇꯧꯔꯤ ꯑꯗꯨꯒ ꯑꯩꯅ ꯀꯗꯥꯏꯗ ꯊꯝꯕꯥꯜꯗꯒ ꯆꯦꯟꯖꯟ ꯊꯥꯔꯨꯔꯦ ꯃꯨꯟꯗꯥ ꯃꯉꯥ ꯊꯣꯛꯆꯜꯂꯛꯇꯅ ꯂꯤꯁꯤꯡ ꯑꯃ ꯊꯥꯔꯒ
ꯍꯥ ꯍꯥ
ꯊꯃꯣꯏꯗꯤ ꯀꯌꯥꯝ ꯆꯥꯛꯑꯦ ꯌꯦꯡꯉꯣ ꯑꯗ ꯂꯤꯁꯤꯡ ꯇꯔꯦꯠꯅꯤ ꯐꯪꯗꯣꯏꯁꯦ ꯍꯥꯏꯗꯤ ꯃꯉꯥ ꯊꯣꯛꯑꯗꯤ ꯇꯔꯦꯠ ꯇꯔꯨꯛꯅꯤ ꯇꯝꯗꯨꯏꯗꯣ ꯑꯐꯪꯕꯗꯨꯒꯗꯤ ꯇꯔꯦꯠ ꯃꯥ ꯃꯥꯏ ꯑꯊꯥꯕꯒꯤꯗꯨꯒꯗꯤ ꯇꯔꯦꯠ ꯁꯨꯔꯦꯗꯅ
ꯑꯣ ꯑꯣ ꯑꯗꯩ ꯑꯍꯨꯝ ꯊꯣꯛꯑꯒꯅ ꯃꯔꯤ
ꯃꯔꯤꯒ ꯃꯉꯥꯒ ꯈꯤꯇꯪ ꯑꯦꯛꯁꯇ꯭ꯔꯥ ꯍꯦꯟꯅ ꯇꯝꯕ꯭ꯔꯥ ꯀꯩꯅꯣꯝ ꯇꯧꯕꯅꯦ
ꯃꯌꯥꯝ ꯊꯣꯛꯄꯒꯤ
ꯑꯗꯣ ꯑꯩꯅ ꯑꯃ ꯊꯥꯕ ꯀꯥꯟ ꯇꯣ ꯑꯥ ꯑꯍꯨꯝ ꯊꯣꯛꯑꯦ ꯈꯜꯂꯗꯤ ꯀꯌꯥꯅꯣ ꯐꯪꯗꯣꯏꯁꯦ?
ꯅꯪꯒꯤ ꯑꯗꯨꯒꯨꯝꯕ ꯑꯍꯨꯝ ꯑꯃ ꯅꯪ ꯅꯪꯅꯖꯦ ꯂꯨꯄꯥ ꯆꯥꯝꯃ ꯇꯥꯔꯦꯅ ꯈꯜꯂꯗꯤ ꯂꯨꯄꯥ ꯆꯥꯝꯗ ꯑꯍꯨꯝ ꯊꯣꯛꯂꯦ ꯈꯜꯂꯖꯦꯕꯀꯣ
ꯎꯝ
ꯑꯗꯨ ꯑꯣꯏꯔꯗꯤ ꯅꯪꯉꯣꯟꯗ ꯂꯨꯄꯥ ꯆꯥꯝꯃꯔꯤ ꯐꯪꯒꯅꯤ ꯅꯪꯅ ꯊꯥꯈꯤꯕ ꯂꯨꯄꯥ ꯆꯥꯝꯃꯗꯨꯁꯨ ꯌꯥꯎꯔꯒ꯫